ꯍꯜꯂꯣ꯫
ꯇꯥꯔꯕꫭ ꯖꯦ꯫
ꯇꯥꯔꯦ ꯆꯥꯛ ꯆꯥꯔꯕ ꯅꯪꯕꫭ꯫ ꯑꯣ ꯀꯩ ꯌꯦꯟꯁꯥꯡ ꯆꯥꯔꯕ꯫
ꯏꯔꯣꯝꯕꯒ ꯑꯗꯨꯗꯒꯤ ꯁꯦꯕꯣꯠ ꯉꯧꯕꯒ ꯑꯣꯏꯅ ꯆꯥꯔꯦ ꯉꯁꯤꯗꯤ꯫
ꯑꯣ ꯑꯁ ꯍꯥꯏꯕꯣꯠ ꯑꯉꯧꯕꯗꯨ ꯌꯥꯝ ꯍꯥꯎꯕꯅꯤꯉꯣ꯫
ꯑ ꯍꯥꯎ ꯌꯦ ꯉꯔꯤ ꯍꯥꯄ ꯈꯥꯟꯗꯣ꯫
ꯑ ꯑꯗꯨꯏꯗꯣ ꯑꯩ ꯏꯅꯥꯎꯨꯄꯤꯁꯨ ꯍꯦꯛ-ꯍꯦꯛ ꯇꯧꯋꯦꯕ ꯁꯦꯕꫭꯠꯀ ꯉꯥꯔꯤ ꯀ ꯉꯧꯒꯦ ꯆꯦꯅ ꯑꯁ ꯀꯌꯥꯝ ꯍꯥꯎꯋꯤ ꯌꯦꯡꯉꯣꯟꯗꯅ ꯃꯥꯅ ꯅꯍꯥ ꯑꯃꯨꯛ ꯑꯥꯗ ꯂꯥꯛ ꯄ ꯀꯥꯟꯗꯅꯦ ꯇꯧꯋꯦꯕ ꯑꯩꯅ ꯀꯩꯝ ꯍꯥꯏꯗꯤ ꯑꯗꯨꯏꯗꯣ ꯑꯍꯥꯟꯕ ꯆꯥꯕ ꯑꯣꯏꯕ ꯈꯣ ꯌꯥꯝ ꯊꯤꯅ ꯍꯥꯎꯕꯗꯣ
ꯍꯣꯏ ꯑꯩꯁꯨ ꯑꯁꯤ ꯍꯣꯁꯇꯦꯜ ꯂꯩꯔꯀꯥꯟꯗ ꯆꯥꯕ ꯈꯪꯉꯤꯅꯦ ꯍꯥꯏ ꯗꯤ ꯏꯃꯥꯟꯕꯤꯁꯤꯡꯅ ꯑꯗꯨꯝ ꯃꯣꯏꯅ ꯁꯦꯕꯣꯠꯀ ꯉꯥꯔꯤꯒ ꯉꯧꯕꯁꯤ ꯆꯥꯕꯁꯤ ꯌꯥꯏ ꯁꯤꯅꯦꯕ ꯑꯩꯅ ꯑꯦ ꯑꯝꯇ ꯆꯥꯗ꯭ꯔꯤꯌꯦ ꯆꯥꯁꯦꯅ ꯍꯥꯏꯅꯕꯗꯒꯤ ꯃꯣꯏꯅ ꯄꯤꯖꯕꯗꯩꯁꯨ ꯑꯗꯨꯝ ꯍꯥꯎꯈ꯭ꯔꯦ ꯍꯧꯖꯤꯛꯇꯤ ꯑꯁꯦꯕꯣꯠ ꯎꯔꯗꯤ ꯏꯔ ꯉꯧꯔꯒꯣꯏ ꯑꯣꯏꯅ ꯑꯗꯨꯝ ꯆꯥꯁꯦ ꯍꯥꯏꯔ
ꯍꯣꯏ ꯌꯥꯝ ꯍꯥꯎꯕꯗꫭ ꯊꯥꯎ ꯃꯔꯦꯛꯀꯪ ꯀꯩꯀꯥ ꯉꯥꯔꯤꯒ ꯇꯧꯕꯗꯣ꯫
ꯎꯝ
ꯑꯁ ꯈꯥꯡꯒ ꯂꯦꯛꯏꯅꯦ ꯑꯈꯣꯏ꯫
ꯑꯑꯈꫭ ꯑꯈꯣꯏꯁꯨꯅꯦ ꯊꯥꯎ ꯊꯥꯎ ꯈꯔ ꯌꯥꯝꯑꯒ ꯍꯥꯎꯕ ꯍꯦꯂꯦꯀꯣ꯫
ꯍꯣꯏ ꯍꯣꯏ
ꯆꯦꯗꯤ ꯆꯥꯛ ꯆꯥꯔꯕꯣ
ꯇꯥꯔꯦ
ꯑꯣ ꯀꯩꯩꯅꯥꯡ ꯆꯥꯕ ꯆꯤꯆꯦꯗ
ꯉꯁꯤꯗꯣ ꯀꯥꯡꯁꯣꯏ ꯑꯣꯏꯅ ꯆꯥꯔꯦ ꯈꯥꯃꯦꯟꯁꯤ ꯃꯆꯥꯗꯣ ꯑꯗꯨꯏꯗꯣ ꯊꯣꯡꯕ ꯆꯥꯏꯌꯦ ꯑꯗꯨꯒ ꯊꯥꯡꯁꯤꯡ ꯑꯃ ꯃꯦꯠꯂꯒ ꯆꯥꯔꯦ ꯃꯣꯔꯣꯛꯀ ꯑꯁ ꯌꯥꯝ ꯊꯤꯅ ꯍꯥꯎꯋꯦ ꯃꯌꯥꯝ ꯆꯥꯁꯟꯕꯗꯅꯦ ꯍꯧꯖꯤꯛꯀꯥꯟꯒꯤꯁꯦ ꯋꯦꯠꯀꯁꯦ ꯂꯣꯏꯔꯦ ꯑꯗꯨꯅ
ꯍꯧꯖꯤꯀꯥꯟꯖꯥꯡꯒ ꯆꯝꯊꯣꯡꯒ ꯑꯗꯨꯃꯥꯏꯅ ꯃꯦꯞꯄꯒ ꯆꯥꯕꯁꯦ ꯍꯧꯖꯤꯛꯀꯥꯟꯒꯤ ꯑꯃ ꯑꯗꯨꯝ ꯍꯥꯎꯋꯤꯗꯅ ꯀꯥꯂꯦꯟ ꯊꯥ ꯃꯇꯝ ꯑꯣꯏꯕꯩꯔꯥ ꯀꯩꯅꯣ
ꯑꯗꯨꯒ ꯍꯥꯏꯗꯤ ꯌꯦꯟꯁꯥꯡꯗꯨ ꯀꯝꯕꯥꯏꯅꯦꯁꯟꯗꯨꯁꯨ ꯍꯥꯏꯕꯗꯤ ꯆꯥꯛ ꯀ꯭ꯔꯣꯡ ꯀ꯭ꯔꯣꯡ ꯆꯪꯗꯧꯕꯒꯤ ꯏꯁꯇꯥꯥꯏꯜ ꯑꯃꯛ
ꯑꯣꯏꯣꯏ ꯑꯣꯏꯣꯏ
ꯑꯗꯣ ꯇꯧꯋꯦꯕ ꯆꯥꯛꯁꯦ ꯑꯁ ꯆꯥꯔꯣꯏ ꯑꯁ ꯌꯥꯝ ꯅꯣꯏꯈꯠꯂꯦ ꯈꯤꯠꯇ ꯆꯥꯔ ꯇꯣꯛꯑꯅꯤ ꯍꯥꯏꯔꯒ ꯏꯟꯁꯥꯡꯗꯣ ꯎꯕ ꯀꯥꯟꯗ ꯆꯥꯛꯁꯦ ꯀ꯭ꯔꯣꯡ ꯭ꯔꯣꯡ ꯆꯪꯦꯕ
ꯑꯗꯨꯅꯦ ꯆꯞ ꯃꯥꯟꯅꯩ ꯅꯨꯡꯗꯥꯡꯁꯤꯗꯤ ꯆꯥꯛ ꯌꯥꯝ ꯆꯥꯔꯒꯦ ꯗꯥꯏꯠ ꯇꯧꯔꯒꯦ ꯍꯥꯏꯅ ꯉꯝꯗꯦ ꯑꯗꯨꯝ ꯆꯥꯁꯤꯟꯒꯡ ꯊꯣꯡꯕꯒꯁꯦ ꯑꯁ ꯌꯦꯡꯒꯁꯦ ꯑꯌꯨꯛ ꯑꯌꯨꯛ ꯈꯛꯇꯪ ꯊꯣꯡꯉꯁꯦ ꯆꯥꯕꯅꯤ ꯅꯨꯡꯗꯥꯡ ꯆꯥꯕꯁꯤ ꯑꯗꯨꯅ ꯈꯜꯂꯤ ꯀꯥꯏꯅ ꯈꯜꯂꯝꯃꯦ ꯑꯗꯨꯝꯗꯣ ꯅꯨꯡꯗꯥꯡꯒ ꯑꯗꯨꯝ ꯇꯥꯏ ꯅꯨꯡꯗꯥꯡꯅ ꯍꯥꯎꯕ ꯆꯥꯕꯁꯦ ꯍꯥꯎꯋꯦ
ꯍꯣꯏ ꯄꯛꯅꯕꯗ ꯌꯥꯝꯅ ꯅꯨꯡꯗꯥꯡꯅ ꯅꯦꯅ ꯇꯥꯅ ꯇꯧꯕꯗꯣ
ꯍꯣꯏ ꯑꯊꯨ ꯑꯀꯥꯏ ꯀꯩꯝ ꯂꯩꯇꯃꯤꯅꯀꯣ
ꯍꯣꯏ ꯉꯁ ꯏꯅꯥꯎꯄꯤ ꯏꯕꯥꯅꯤꯗꯣ ꯉꯔꯥꯡ ꯅꯍꯥꯟꯗꯣ ꯑꯩꯈꯣꯏꯒꯤ ꯀꯥ ꯑꯃ ꯃꯥꯁꯦ ꯆꯠꯈ꯭ꯔꯗꯧꯕ ꯑꯗꯨꯏꯗꯨꯒꯤ ꯃꯥꯗꯣ ꯆꯥꯛ ꯄꯤꯖꯕ ꯑꯣꯏꯅ ꯃꯣꯏ ꯐꯦꯝꯂꯤꯗꯣ ꯂꯥꯛꯄ ꯑꯗ ꯌꯦꯟꯗꯣ ꯊꯣꯡꯉꯒ ꯆꯥꯕ ꯑꯗꯨꯗ ꯑꯩꯈꯣꯏ ꯏ ꯅꯥꯎꯄꯤ ꯏꯕꯥꯅꯤꯁꯦ ꯍꯥꯏꯕꯗꯤ ꯉꯁꯥꯏꯗꯒꯤ ꯁꯦꯝ ꯁꯥꯕꯩ ꯀꯣꯏꯆꯠ ꯀꯣꯏꯆꯠꯁꯨ ꯆꯠꯄ ꯏꯕꯥꯅꯤꯁꯦ ꯦ ꯍꯥꯏꯕꯗꯤ ꯆꯥꯛꯇꯣ ꯌꯥꯝ ꯊꯤꯅ ꯂꯥꯝꯃꯕ ꯃꯥꯁꯨ ꯋꯦꯠꯁꯦ ꯐꯖꯅ ꯍꯦꯟꯒꯠꯂꯛꯄ ꯑꯩꯁꯨ ꯋꯦꯠꯁꯦ ꯐꯖꯅ ꯍꯦꯟꯒꯠꯂꯛꯄ ꯑꯩꯈꯣꯏꯕꯥꯅꯤꯁꯦ ꯐꯝꯃꯤꯟꯅꯕ ꯃꯤꯅꯅꯦ ꯆꯥꯛꯇꯣ ꯁꯥꯟꯅꯕꯁꯗꯤꯉꯥꯏꯍꯧꯗ꯭ꯔꯤꯉꯩꯗ ꯏꯕꯥꯅꯤꯗꯤ ꯆꯥꯛ ꯍꯥꯞꯄꯣ ꯆꯥꯄꯣ ꯇꯧꯔ ꯑꯩꯈꯣꯏ ꯏꯃꯆꯧꯕꯤꯁꯤꯅꯅꯦ ꯆꯥꯛ ꯆꯥ ꯂꯣꯏꯔꯝꯗꯥꯏꯗꯅꯦ ꯁꯨꯃꯥꯏꯅ ꯍꯥꯏꯔꯒ ꯑꯁ ꯅꯕꯥꯅꯤ ꯁꯄ ꯏꯠꯂꯤ ꯆꯪꯉꯤꯅꯅꯕ ꯑꯩꯁꯦ ꯆꯥꯏꯒ ꯍꯥꯏꯔꯛꯑꯕꯅꯤꯀ ꯒ꯭ꯌꯥꯟ ꯇꯥꯔ ꯀꯥꯟꯁꯤꯗ ꯏꯕꯥꯁꯤꯦ ꯃꯌꯥꯝ ꯆꯥ ꯂꯩꯔꯝꯕꯗꯣ ꯆꯥꯛ ꯆꯥꯔꯤꯉꯩꯁꯤꯗꯤ ꯏꯕꯥꯅꯤ ꯀꯩꯝ ꯁꯪꯖꯕꯗꯣ ꯀꯣꯔꯣ ꯈꯨ꯭ꯔꯣꯡ ꯆꯥꯈ꯭ꯔꯕꯅꯤꯀꯣ ꯍꯥꯏꯁꯦ ꯃꯣꯏ ꯑꯇꯩꯈꯗꯤ ꯋꯥꯔꯤꯒꯁꯦ ꯍꯥꯟꯅꯗꯅꯀꯣ ꯑꯩꯅ ꯑꯁꯤꯗ ꯍꯥꯞꯄꯛꯀꯦꯁ ꯍꯥꯞꯄꯛꯀꯦ ꯂꯣꯟ ꯂꯣꯒ ꯍꯥꯏꯅꯕꯁꯦ ꯃꯥꯅ ꯎꯨꯛ ꯍꯥꯞꯄꯨꯒ ꯍꯥꯏ ꯁꯠ ꯁꯠꯀ ꯍꯥꯞꯄ
ꯃꯤ ꯀꯧꯒꯗ ꯎꯗꯕꯤꯗ
ꯆꯥꯛ ꯀꯧꯔꯤꯕ ꯃꯤꯁꯤꯅꯅꯦ ꯍꯥꯏꯕꯗꯤ ꯑꯩꯈꯣꯏ ꯑꯟꯇꯤꯗꯣ ꯈꯤꯇꯪ ꯗꯥꯏꯕꯤꯦꯇꯤꯁꯇꯣ ꯂꯩꯕ ꯃꯥꯁꯦ ꯖꯤ ꯆꯗ ꯑꯍꯣ ꯁꯨꯜꯗ ꯌꯥꯝ ꯀꯟꯅ ꯆꯥꯁꯟꯕꯁꯦ ꯀꯤꯕꯒꯤ ꯑꯗꯨꯝ ꯍꯥꯏꯗꯤ ꯃꯣꯏ ꯑꯍꯟ ꯃꯁꯦꯜ ꯑꯗꯨꯝ ꯋꯥꯔꯤꯗꯣ ꯁꯥꯟꯅꯔꯒ ꯋꯥꯔꯤꯥꯁꯦ ꯄꯨꯊꯣꯛꯑꯒ ꯑꯗꯨꯝ ꯍꯥꯏꯅꯔ ꯂꯩꯕ ꯏꯕꯥꯅꯤꯁꯤꯅꯅꯦ
ꯆꯥꯁꯟꯖꯕ ꯌꯥꯝꯁꯨ ꯍꯥꯎꯕ ꯌꯦꯟꯗꯣ ꯍꯥꯏꯕꯗꯤ ꯃꯍꯩ ꯐꯤꯒꯁꯦ ꯌꯥꯝ ꯍꯥꯎꯕꯗꯣ ꯑꯁꯦꯡꯕꯗꯤ ꯌꯦꯟꯁꯦ ꯕꯣꯏꯂꯔꯅꯦꯕ ꯑꯗꯨ ꯀꯣꯏꯂꯔꯒꯤ ꯃꯍꯥꯎꯒꯁꯦ ꯐꯪꯒꯠꯂꯛꯑꯕꯅꯦ
ꯆꯥꯛꯂꯝ ꯃꯃꯦ
ꯊꯥ ꯑꯃ ꯆꯥꯛ ꯄꯤꯖꯗꯕ ꯃꯤꯒꯤꯁ ꯆꯁꯦ ꯏꯕꯥꯅꯤꯁꯦ ꯀ꯭ꯔꯣꯡ ꯭ꯔꯣꯡ ꯆꯥꯈꯈ꯭ꯔꯕ ꯃꯥꯁꯤꯅ ꯆꯥꯎꯁꯦ ꯍꯦꯒ ꯍꯥꯏ ꯑꯩꯁꯦ ꯈꯤꯇꯪ ꯍꯥꯏꯗꯤ ꯃꯔꯨꯒꯨꯝꯕꯁꯦ ꯌꯥꯝ ꯆꯥꯒꯟꯗꯦꯕ ꯍꯥꯏꯗꯤ ꯃꯇꯣꯡ ꯉꯥꯛꯇ ꯆꯥꯏꯌꯦꯕꯀꯣ ꯃꯥꯅ ꯃꯇꯣꯡꯒ ꯁꯦꯠꯄꯤꯔꯒ ꯑꯁ ꯑꯩ ꯃꯔꯨꯁꯤ ꯑꯩ ꯆꯤꯛꯀꯦꯒ ꯇꯧꯔꯒꯅꯦ ꯒꯣꯔꯣ ꯒ꯭ꯌꯥꯟ ꯇꯥꯔ ꯀꯥꯟꯁꯤꯗ ꯏꯕꯥꯅꯤꯁꯤꯅ ꯆꯥꯛꯁꯦ ꯃꯌꯥꯝ ꯆꯥꯔ ꯂꯩꯔꯝꯃꯕꯀꯣ ꯑꯗꯣ ꯑꯩꯈꯣꯏ ꯃꯥꯆꯧꯕꯤꯗꯨꯗꯤ ꯏꯕꯥꯅꯤ ꯌꯦꯡꯉꯦꯖꯥꯠꯅꯤ ꯏꯕꯥꯅꯤ ꯑꯦꯛꯇꯤꯡꯗꯣ ꯑꯖ ꯅꯕꯥꯅꯤꯗꯤ ꯆꯗ ꯔꯣꯡ ꯔꯣꯡ ꯆꯥꯏ ꯆꯥꯏ ꯑꯣ ꯁꯗ ꯏꯃꯥ ꯀꯩꯅꯣꯑꯗꯨ ꯅꯨꯃꯤꯠꯇꯣ
ꯐꯥꯉꯝꯗꯦ ꯍꯦꯛꯇ ꯍꯥꯏꯗꯤ ꯐꯤꯒꯔꯁꯦ ꯇꯥꯍꯟ ꯇꯥꯔꯦ ꯇꯥꯖꯅꯤꯡꯉꯤꯅꯦꯕ ꯑꯩꯈꯣꯏꯁꯦ ꯅꯠꯇ꯭ꯔꯥ ꯑꯗꯨꯗ ꯆꯥꯕꯁꯦ ꯕꯔꯛꯁꯤ ꯍꯦꯛꯇ ꯐꯥꯕꯉꯝꯗꯕ
ꯑ ꯉꯝꯃꯣꯏ ꯐꯤꯒꯔꯒ ꯁꯦꯝꯕꯗꯣ ꯅꯣꯏ ꯅꯣꯏꯅꯤꯡꯉꯒ ꯅꯣꯏꯖꯁꯅꯤꯃꯥꯏꯅ ꯍꯧꯖꯤꯛ ꯀꯥꯡꯁꯨ ꯌꯧꯔꯛꯇ ꯑꯗꯨꯣꯏ ꯆ ꯍꯥꯏꯅꯩꯌꯦꯕ ꯑꯩꯈꯣꯏ ꯃꯥꯒ ꯑꯩꯈꯣꯏ ꯃꯥꯆꯧꯕꯤꯒꯁꯤꯅ ꯕꯖꯥꯔ ꯆꯠꯄ ꯀꯥꯟꯗꯅꯦ ꯊꯔꯣꯏꯒꯁꯦ ꯁꯤꯡꯅꯔ ꯊꯅꯥꯝꯃꯥꯕ ꯊꯔꯣꯏ ꯌꯣꯟꯕꯤꯗꯨꯅ ꯏꯁ ꯀꯥꯎꯇꯥ ꯑꯃ ꯍꯥꯞꯄꯤꯔꯒꯦ ꯍꯥꯏ ꯍꯥꯏꯌꯦꯅꯦ ꯑꯗꯨꯗꯨꯒ ꯏꯁ ꯍꯥꯞꯄꯛ ꯀꯅꯣ ꯍꯥ ꯍꯥꯄꯛꯀꯥꯅꯣ ꯑꯩꯈꯣꯏ ꯉꯁꯤ ꯅꯠꯇꯦꯒ ꯍꯥꯏꯔꯒꯅꯦ ꯑꯗꯨꯃꯥꯏꯅ ꯁꯤꯡꯅꯔꯒ ꯊꯝꯃꯕꯅꯦꯕ ꯊꯔꯣꯏꯒꯁꯦ ꯆꯨꯞ ꯇꯧꯕꯒꯤ ꯑꯗꯨꯅ ꯑ ꯉꯝꯃꯣꯏ ꯉꯝꯃꯣꯏꯀꯣꯅ ꯁꯣꯟꯅꯤꯡꯕ ꯀꯥꯟꯗ ꯃꯥꯏ ꯌꯥꯝ ꯈꯪꯖꯔꯛꯁꯅꯤ ꯁꯨꯛꯉꯝ ꯉꯝꯃꯔꯣꯏ ꯍꯥꯏꯔꯒ ꯑꯗꯨꯝ ꯂꯩꯅꯔꯦ ꯍꯥꯏꯕ ꯑꯩꯈꯣꯏꯗꯣ
ꯑꯗꯨꯅꯦ ꯑ ꯅꯪ ꯉꯝꯗꯔ꯭ꯤꯗꯣ ꯊꯑꯣꯏ ꯇꯧꯔꯁꯨ ꯆꯈꯥꯎ ꯁꯣꯀꯥ ꯇꯣꯛꯒꯨꯝꯕ ꯏꯁꯥ ꯅꯥꯔꯒ ꯇꯣꯛꯄꯒꯨꯝꯕ ꯑꯗꯨꯃꯥꯏꯅ ꯇꯧꯋꯦ ꯍꯥꯏꯕ ꯍꯦꯛꯇ
ꯎꯝ ꯑꯁ ꯑꯩꯈꯣꯏ ꯏꯅꯃ ꯑꯃꯗꯤꯅꯦ ꯑꯅꯣꯏꯕ ꯁꯦ ꯁꯞꯄꯣꯔꯠ ꯇꯧꯕꯩ ꯆꯥꯡꯗꯤꯅꯦ ꯃꯥꯁꯨ ꯌꯥꯝ ꯅꯣꯏꯈꯠꯂꯕ ꯑꯗꯨꯗꯨꯅ ꯃꯥꯅ ꯀꯩ ꯍꯥꯏ ꯍꯧꯖꯤꯛꯀꯥꯟꯗꯤ ꯂꯣꯏ ꯅꯣꯏꯅꯔꯕꯅꯤ
ꯑꯗꯨꯅꯤ ꯑꯗꯨꯕꯨꯗꯤ ꯆꯨꯝꯃꯦ
ꯍꯧꯖꯤꯛꯀꯥꯟꯗꯤ ꯈꯔ ꯈꯔ ꯂꯣꯏ ꯅꯣꯏꯅꯔꯕꯅꯤ ꯀꯔꯤꯝ ꯈꯜꯂꯨꯅꯨ ꯍꯥꯏ ꯃꯥꯅ ꯁꯞꯄꯣꯔꯠ ꯇꯧꯔꯤꯅꯦ ꯃꯥꯁꯨ ꯌꯥꯝ ꯇꯤ ꯅꯣꯏꯔꯕ
ꯑ ꯑꯗꯨꯕꯨꯗꯤ ꯇꯥꯍꯟꯕꯗ ꯉꯥꯛꯇꯅꯤꯗꯨꯗ ꯑꯩꯈꯣꯏꯅ ꯇꯟꯕꯩꯅꯦꯕ ꯑꯩꯁꯤꯗ ꯂꯣꯏꯔꯦ ꯉꯝꯖꯗꯦꯗꯤꯏꯔꯤꯕ
ꯑꯁ ꯑꯩꯈꯣꯏ ꯆꯦꯗꯅꯦ ꯑꯩꯈꯣꯏꯒꯤ ꯐꯣꯔꯃꯦꯜ ꯄꯦꯟ ꯑꯃ ꯂꯩꯔꯛꯄ ꯈꯤꯇꯪ ꯆꯤꯟꯕ ꯑꯩꯅ ꯍꯥꯏꯕ ꯌꯥꯡꯀꯪꯊꯔ ꯁꯦꯠꯀꯦ ꯃꯆꯨꯒꯗꯤ ꯌꯥꯝ ꯐꯖꯕ ꯑꯗꯨꯒ ꯐꯤꯒꯁꯨ ꯌꯥꯝ ꯐꯕꯒꯤ ꯍꯥꯏꯕꯗꯤ ꯄꯥꯝꯃꯨꯕꯗꯣ ꯃꯤꯉꯣꯟꯗ ꯄꯤꯊꯣꯛꯄꯁꯨ ꯄꯥꯝꯃꯨꯕ ꯑꯩꯈꯣꯏꯅꯁꯨ ꯁꯦꯠꯅꯤꯡꯕ ꯍꯥꯏꯕꯗꯤ ꯁꯦꯞ ꯌꯥꯝ ꯇꯥꯕꯗꯣ ꯑꯣꯏꯕ ꯑꯗꯨꯝ ꯑꯩꯅ ꯍꯥꯏꯕ ꯑꯁ ꯌꯥꯡ ꯀꯪꯊꯔꯒ ꯁꯦꯇꯀꯦ ꯍꯥꯏꯕ ꯑꯗꯨꯒꯅꯦ ꯃꯥꯅꯅꯦ ꯑꯣꯏꯔꯔꯣꯏ ꯌꯥꯝ ꯉꯝꯗꯕꯅꯤ ꯅꯣꯏ ꯍꯧꯈ꯭ꯔꯗꯤ ꯑꯗꯨꯝ ꯆꯤꯟꯁꯦ ꯁꯥꯏꯅꯤꯡꯕꯅꯤ
ꯑꯗꯨ ꯆꯨꯝꯃꯦ
ꯑꯣꯏꯔꯔꯣꯏ ꯍꯥꯏꯔꯛꯄꯅꯤ ꯀꯩꯅꯣ ꯏꯃꯥ ꯅꯣꯛꯄꯁꯦ
ꯑꯗꯨꯕꯨꯗꯤ ꯑꯗꯨ ꯑꯗꯨꯁꯨ ꯑꯗꯨꯝ ꯆꯨꯝꯃꯤꯕ ꯃꯤ ꯍꯥꯏꯔꯛꯏꯗꯨꯁꯨ ꯑꯩꯁꯨ ꯂꯩꯌꯦ ꯗ꯭ꯔꯦꯁ ꯈꯔ ꯈꯤꯇꯪ ꯑꯩꯉꯣꯟꯗ ꯈꯤꯇꯪꯗꯤ ꯆꯤꯟꯖꯕ ꯑꯩꯅ ꯑꯁꯤ ꯌꯥꯡꯀꯪꯉꯒꯥ ꯁꯦꯠꯄꯥ ꯆꯞ ꯆꯥꯅꯤ ꯀꯥꯏ ꯍꯥꯏꯔ ꯊꯝꯃꯤ ꯑꯗꯨꯝ ꯁꯨꯪꯁꯦꯠ ꯁꯦꯠꯇ꯭ꯔꯤ ꯂꯩꯥꯔꯛꯄꯗꯩ ꯁꯦꯠꯇ꯭ꯔꯤ ꯍꯧꯖꯤꯛꯐꯧ ꯑꯗꯨꯝ ꯂꯩ
ꯑꯩ ꯑꯗꯨꯃꯥꯏꯅ ꯇꯧꯕꯗꯅꯦ ꯑꯩꯒꯤ ꯖꯤꯟ ꯈꯣꯡꯒ꯭ꯔꯥꯎꯁꯦ ꯀꯌꯥꯅꯣꯝ ꯁꯨ ꯂꯩꯔꯝꯃꯤꯅꯤ ꯒꯌ꯭ꯥꯟ ꯇꯥꯔꯛꯀꯥꯅꯁꯤꯗ ꯄꯩꯔꯒ ꯂꯩ
ꯌꯥꯝꯅꯁꯨꯀꯪ ꯀꯪꯉꯛꯇ ꯃꯤ ꯗ꯭ꯔꯦꯁ ꯑ ꯑꯗꯨꯝ ꯑꯁ ꯌꯥꯛꯀꯪꯉ ꯁꯦꯠꯄꯥ ꯄꯣꯖ ꯇꯥꯗꯣꯏꯅꯤ ꯀꯥꯏꯅ ꯊꯝꯕꯁꯨ ꯌꯥꯎꯔꯤ ꯄꯣꯠꯅꯤꯗ ꯑꯁ ꯀꯩꯕꯨꯍꯥꯏꯗꯣꯏꯅꯣ ꯈꯪꯗꯔ꯭ꯦꯗꯥ ꯇꯧꯔꯤꯁꯦ
ꯑꯗꯣ ꯃꯤꯡꯖꯟꯒꯁꯦ ꯌꯥꯝ ꯀꯨꯏꯅ ꯌꯦꯡꯗꯦ
ꯃꯤꯁꯦ ꯃꯥꯅꯦ ꯅꯣꯏꯕꯗꯝ ꯃꯨꯈꯠꯂꯛꯀ ꯅꯣꯏꯕ꯭ꯔꯥ
ꯍꯣꯏ ꯑꯗꯨꯝ ꯎꯈꯠꯂꯛꯇꯣꯏꯅꯦꯕ ꯑꯁ ꯄꯨꯛ ꯂꯣꯏꯕ ꯃꯄꯥ ꯑꯗꯒꯤ ꯈꯣꯡ ꯐꯩꯀ ꯄꯨ ꯊꯣꯛꯣꯄ ꯑꯃ ꯄꯥꯏꯒꯁꯦ ꯁꯨꯝ ꯎꯈꯠꯂꯛꯇꯣꯏꯅꯦꯕ ꯑꯗꯨꯏꯁꯦ ꯑꯃꯨꯛ ꯁꯦꯡꯒꯁꯦ ꯌꯥꯝ ꯀꯨꯏꯔ ꯌꯦꯕꯁꯗ ꯑꯗꯨꯗ ꯐꯠ ꯌꯦꯡꯉꯒ ꯀꯨꯏꯅꯒ ꯌꯦꯡꯗ꯭ꯔꯦ ꯍꯧꯖꯤꯛꯇꯤ ꯑꯃꯨꯛ ꯌꯦꯡꯉꯂꯦ ꯀꯩꯗꯧ ꯆꯗꯣꯏꯅꯦ
ꯆꯥꯛ ꯑꯃꯨꯛ ꯆꯥ ꯑꯃꯨꯛ ꯆꯥꯁꯤꯟꯗꯕꯤ ꯍꯧꯔꯛꯀꯅꯦꯕ ꯍꯧꯔꯛꯑꯒ ꯑꯃꯨꯛ ꯉꯝꯁꯨ ꯉꯝꯃꯣꯏꯗꯕꯗ ꯌꯥꯝ ꯇꯧꯋꯤ ꯏꯁ ꯗꯥꯏꯠꯅꯦ ꯗꯥꯏꯠꯅꯦ ꯍꯥꯏꯔꯒ ꯇꯤꯟꯖꯥꯛꯀ ꯁꯦꯝꯃꯤꯅꯤ ꯀꯥꯏꯅ ꯑꯩ ꯑꯗꯨꯝ ꯁꯦꯠ ꯁꯦꯠꯀ ꯂꯩꯔꯒꯀꯣ ꯑꯗꯨꯝ ꯍꯞꯇꯥ ꯑꯃ ꯆꯠꯇꯦ ꯑꯗꯨ ꯑꯗꯨꯝ ꯑꯗꯨꯝ ꯅꯣꯡꯗ ꯂꯣꯏꯁꯤꯟꯈ꯭ꯔꯦꯕ ꯌꯦꯔꯨꯝꯗ ꯑꯗꯨꯝ ꯐꯨꯜꯂꯦ ꯆꯕꯗ ꯎ ꯄꯥꯏ ꯂꯩꯇꯦ ꯑꯗꯨꯕꯨꯗꯤ ꯈꯔ ꯈꯔ ꯈꯔ ꯂꯩꯔꯒ ꯑꯗꯨꯝ ꯑꯩꯈꯣꯏꯅꯒ ꯊꯑꯣꯏꯅ ꯑꯃ ꯎꯝ ꯁꯦꯔꯤꯌꯁ ꯑꯣꯏꯅꯒ ꯇꯧꯔꯗꯤ ꯉꯝꯗꯤ ꯉꯝꯗꯣꯏꯅꯤꯗ ꯑꯩꯈꯣꯏꯅ ꯑꯗꯨꯝ ꯍꯥꯏꯗꯤ ꯌꯥꯝ ꯁꯦꯔꯤꯌꯁ ꯑꯣꯏꯁꯤꯟꯗꯕꯩꯅꯦꯕ ꯀꯩꯁꯨ ꯌꯥꯝ ꯀꯥ ꯍꯦꯟꯅ ꯅꯣꯏꯕ ꯅꯠꯇꯦꯗ ꯀꯥꯏ ꯈꯟꯗꯣꯛꯑꯒ ꯀꯣ
ꯎꯝ
ꯑꯗꯨ
ꯑꯩꯈꯣꯏ ꯏꯃꯨꯡꯒꯤ ꯃꯤ ꯃꯈꯩꯁꯦ ꯑꯩꯒꯤ ꯁꯛ ꯎꯕ ꯌꯥꯗꯕꯅꯦꯕ ꯄꯨꯀꯥꯎꯗ ꯀꯧꯕ ꯃꯣꯏꯁꯦ ꯍꯥꯏꯕꯗꯤ ꯊꯕꯛ ꯂꯩꯇ꯭ꯔꯒꯁꯨ ꯑꯗꯨꯝ
ꯍꯣꯏ ꯍꯣꯏ ꯑꯗꯨ ꯑꯗꯨꯝ ꯀ ꯀꯦ ꯃꯅꯤ ꯑꯦꯇ꯭ꯔꯒ ꯑꯗꯨꯝ ꯀꯧꯔꯤꯕꯗꯣ
ꯑꯗꯨꯝ ꯀꯧꯔꯒꯒ ꯂꯩꯇꯅ ꯈꯨꯝꯃꯛꯄꯒꯁꯨ ꯊꯣꯛ ꯌꯦꯡꯉ ꯇꯧꯕꯤꯗꯣ ꯑꯗꯨꯝ ꯍꯥꯏꯗꯤ ꯑ ꯍꯨꯏꯒꯨꯝꯕ ꯍꯧꯗꯣꯡꯒꯨꯝꯕꯗꯁꯨ ꯑꯗꯨꯝ ꯂꯩꯗꯅ ꯀꯩ ꯂꯩꯇ꯭ꯔꯒꯁꯨ ꯑꯩꯈꯣꯏ ꯄꯨꯡꯀꯧ ꯀꯧꯕꯤꯗꯅ ꯑꯗꯨꯃꯥꯏꯅꯅꯦ ꯑꯩꯁꯦ ꯈꯤꯇꯪ ꯈꯣꯟꯖꯦꯜꯒ ꯈꯤꯇꯪ ꯇꯥꯈꯤꯕꯁꯦ
ꯎꯝ
ꯄꯨꯡꯀꯧꯗ ꯀꯧꯔꯛꯀꯅꯦꯕ ꯁꯣꯔꯣꯛꯇꯩ ꯀꯧꯔꯛꯑꯃꯤꯅ ꯍꯧꯖꯤꯛ
ꯐꯛꯀ ꯆꯟꯊꯧꯔꯛꯅꯕꯩ ꯋꯥꯅꯤꯅꯦ
ꯑꯩꯁꯨꯅꯅꯦ ꯍꯥꯏꯕꯗꯤ ꯁꯨꯃꯥꯡꯁꯤ ꯈꯤꯇꯪ ꯍꯛꯆꯤꯛ ꯂꯥꯡꯉꯦꯗꯅꯦꯀꯣ
ꯎꯝ
ꯊꯣꯛꯂꯛꯄ ꯑꯗꯨꯒꯅꯦ ꯁꯣꯔꯣꯛꯇꯩ ꯀꯧꯔꯛꯑꯝꯃꯤꯕ ꯑꯩꯈꯣꯏꯕꯥꯁꯣꯔꯁꯤꯅ ꯁꯣꯔꯣꯛꯇꯩ ꯑꯩ ꯄꯜꯂ ꯂꯥꯎꯔꯛꯑꯃꯤꯕ
ꯍ ꯀꯩꯅꯣꯗ ꯖꯤꯆꯦ ꯏꯅꯥꯎꯄꯤ ꯑꯩ ꯑꯩ ꯏꯃꯥꯟꯅꯕꯤꯗꯣ ꯑꯅꯤ ꯑ ꯃꯥ ꯃꯥ ꯑꯗꯨꯝ ꯑꯩꯒ ꯑꯗꯨꯝ ꯑꯩꯁꯨ ꯉꯟ ꯑꯣꯏꯣꯏꯗꯁꯨ ꯑꯗꯨꯝ ꯈꯔ ꯑꯣꯏꯌꯦꯕ ꯑꯗ ꯏꯚꯍꯤꯁꯤ ꯋꯥꯜꯀꯤꯡ ꯆꯠꯄꯥ ꯆꯠꯃꯤꯟꯅꯩꯑꯕ ꯁꯤꯗ ꯂꯩꯔꯤ ꯀꯥꯟ ꯁꯤꯗ ꯏꯕꯥꯅꯤꯁꯩ ꯌꯒ ꯍꯧꯒꯠꯂꯒ ꯗꯥꯏ ꯇꯧꯁꯤ ꯀꯥꯏ ꯍꯥꯏꯕ ꯋꯥꯈꯪꯁꯦ ꯊꯣꯛꯑꯦꯕꯀꯣ ꯋꯥꯛꯀꯤꯡꯗ ꯊꯣꯛꯑꯀꯥꯟꯗ ꯃꯣꯏꯁꯤꯗ ꯑꯗꯨꯝ ꯂꯩꯕ ꯑꯍꯟꯁꯤꯡ ꯃꯣꯏ ꯋꯥꯋꯥꯛꯀꯤꯡ ꯊꯣꯛꯂꯛꯄ ꯀꯥꯡꯕꯨ ꯑꯍꯟ ꯏꯄꯥꯁꯤꯡꯗꯨꯝ ꯌꯥꯎꯋꯦꯕ ꯍꯪꯕ꯭ꯔꯥ ꯑꯗꯨꯗꯨꯅ ꯏꯄꯥ ꯏꯁꯦ ꯆꯤꯟꯅꯥꯎꯔꯥ ꯁꯤꯅꯦꯕ
ꯑꯥ
ꯏꯕꯥ ꯏꯅ ꯅꯠꯇꯦ ꯁꯤꯅꯦꯕ ꯑꯦꯀꯥꯗꯃꯤꯁꯤ ꯅꯥꯆꯤꯟꯅꯅꯥ ꯑꯣꯏꯗ꯭ꯔꯤ ꯅꯣꯏ ꯏꯗꯥ ꯃꯥꯟꯅꯔꯛꯑꯒ ꯑꯗꯨ ꯉꯔꯝꯃꯣꯏ ꯑꯗꯨ ꯍꯥꯏꯔꯝꯨꯔꯒ ꯑꯗꯨꯝ ꯆꯠꯈ꯭ꯔꯤꯕꯣꯠꯅꯤ ꯍꯥꯏꯗꯤ ꯑꯌꯨꯛꯇ ꯑꯩꯈꯣꯏ ꯁꯤ ꯑꯣꯄꯟ ꯖꯤꯝ ꯂꯩꯌꯦꯕꯀꯣ ꯑꯣꯄꯟ ꯖꯤꯝꯁꯤꯗ ꯑꯗꯨꯝ ꯍꯛꯆꯥꯡ ꯁꯠꯊꯖꯠ ꯇꯧꯔꯁꯤ ꯀꯥꯏꯅ ꯏꯕꯥꯏꯅꯤꯒꯤ ꯍꯞꯇꯥꯕꯨꯗꯤ ꯐꯥꯗꯦ ꯑꯦ ꯅꯣꯡꯉꯥꯂ ꯑꯗꯨꯝ ꯇꯣꯛꯈꯤꯕ꯭ꯔꯥ ꯇꯧꯈꯤꯕ ꯅꯨꯃꯤꯠ ꯅꯤ ꯍꯨꯝꯅꯤ ꯑꯗꯨꯝ ꯆꯠꯂꯅ ꯇꯣꯛꯈꯤꯅꯤꯕ ꯍꯥꯏꯗꯤ ꯆꯠꯄꯗꯣ ꯑꯣꯏꯗꯦꯕ ꯀꯩꯁꯨ
ꯎꯝ ꯑꯗꯨꯅꯦ ꯑꯩꯈꯣꯏꯕꯥꯅꯤ ꯁꯣꯔꯣꯛ ꯆꯠꯄ ꯀꯥꯟꯗꯅꯦ ꯁꯣꯔꯣꯛꯇꯣ ꯐꯨꯕ ꯑꯣꯏꯈ꯭ꯔꯕ
ꯄꯨꯡ ꯄꯥꯛ ꯄꯥꯛꯑꯒ ꯊꯥ ꯃꯥꯟꯕꯩ ꯍꯤꯔꯥꯛꯒꯤꯁꯤꯅ ꯊꯥ ꯃꯥꯟꯕꯉꯩ ꯆꯠꯂꯕꯅꯤ ꯍꯥꯏꯕ ꯁꯣꯔꯣꯛꯁꯤꯗ ꯅꯨꯡꯊꯤꯟꯁꯤꯗ ꯊꯥ ꯃꯥꯥꯟꯅꯕ ꯏꯕꯥꯟꯁꯤꯗ ꯏꯄꯥꯛ ꯄꯥꯛ ꯃ
ꯃꯤꯅꯅ ꯊ
ꯄꯒꯁꯦꯅ ꯃꯖꯉ ꯑꯗꯣ ꯑꯩꯅ ꯍꯥꯏꯕ ꯃꯤꯅ ꯃꯨꯟꯅ ꯌꯦꯡꯉꯤ ꯃꯤꯁꯦ ꯀꯩꯝ ꯅꯠꯇꯦ ꯁꯣꯔꯣꯛꯁꯦ ꯆꯠꯄ ꯀꯥꯟꯗ ꯏꯕꯥꯅꯤꯁꯦ ꯐꯨꯜ ꯂꯣꯏꯔꯕ ꯁꯨꯔꯛꯁꯦꯗꯒꯤ
ꯑꯗꯨꯕꯨꯗꯤ ꯃꯤꯅ ꯀꯗꯥꯥꯏꯗꯒꯤ ꯀꯩꯅꯣ ꯆꯠꯂꯤꯕꯅꯣ ꯇꯧꯔꯤꯁꯤ ꯂꯝꯕꯤꯒ ꯂꯣꯏ ꯊꯜꯂꯦꯅ ꯍꯥꯏꯔꯝꯃꯅꯤ ꯇꯨꯡꯗꯩ
ꯎꯝ ꯑꯗꯨꯅꯦ ꯍꯣꯏ ꯑꯗꯣ ꯑꯁ ꯑꯩꯈꯣꯏ ꯕꯣꯛꯇꯣ ꯍꯩꯅꯧ ꯆꯥꯅꯤꯡꯕ ꯃꯥꯜꯦ ꯑꯗꯩ ꯑꯩꯈꯣꯏꯁꯤꯗ ꯁꯨꯃꯥꯡ ꯃꯇꯣꯟꯗ ꯍꯩꯅꯣꯡ ꯄꯥꯜꯂꯦꯕ ꯑꯗꯨꯏꯗꯣ ꯑꯝꯇ ꯍꯦꯛ ꯄꯤꯔꯛꯏꯒꯦ ꯅꯣꯡꯃ ꯑꯃꯨꯛ ꯇꯟꯖꯥ ꯆꯥꯕꯗ ꯑꯃꯨꯛ ꯐꯥꯎꯅꯁꯦ ꯀꯣ ꯌꯥꯔꯗꯤ ꯑꯃꯨꯛ ꯊꯦꯡꯅꯁꯤ ꯀꯣ ꯑꯗꯨꯗꯤ ꯎꯝ ꯊꯝꯃꯦꯀꯣ ꯑꯗꯨꯗꯤ
ꯍꯣꯏꯁꯦ
ꯑꯥ